ꯍꯧꯖꯤꯛꯇꯤ ꯈꯔ ꯅꯨꯡꯉꯥꯏꯔꯕꯣ
ꯑꯥ ꯆꯞ ꯃꯥꯟꯅꯔꯤ
ꯀꯩꯅꯣ ꯑꯩꯒꯤ ꯅꯦꯠꯋꯥꯛꯁꯦ ꯁꯨꯅꯨꯡ ꯅꯨꯡꯉꯥꯏꯇꯦꯅꯦ ꯉꯁꯤꯁꯦ
ꯑꯣ ꯍꯧꯖꯤꯛꯇꯤ ꯈꯔ ꯅꯨꯡꯉꯥꯏꯔꯦ ꯑꯗꯣ
ꯍꯣꯏ ꯍꯣꯏ ꯅꯨꯡꯉꯥꯏꯔꯗꯤ ꯐꯔꯦ ꯑꯩꯗꯤ ꯄꯥꯈꯠꯄꯅ ꯅꯦꯋꯥꯛ ꯌꯥꯔꯣꯏꯗ꯭ꯔꯅ ꯈꯜꯂꯤꯅꯦ
ꯀꯩꯗꯧꯔꯝꯃꯤꯅꯣ
ꯑꯩꯗꯣ ꯆꯥꯛ ꯇꯣꯛꯑꯒꯀꯣ ꯀꯣꯟ ꯀꯩꯀꯥ ꯐꯦꯡꯗꯣꯛꯑꯒ ꯍꯧꯖꯤꯛ ꯀꯩꯅꯣ ꯍꯤꯞꯀꯦ ꯇꯧꯔꯤꯅꯦ
ꯎꯝ ꯆꯥꯛꯆꯥꯕ ꯇꯣꯛꯄ ꯍꯦꯛ ꯍꯤꯞꯀꯦ ꯀꯥꯏꯅꯦ
ꯍꯤꯞꯀꯦ ꯇꯧꯔꯤꯅꯦ ꯍꯥꯏꯔꯤꯗꯨꯅꯤ ꯍꯤꯞꯇꯤ ꯍꯤꯞꯇꯦꯗꯅ
ꯑꯗꯨ ꯍꯤꯞꯀꯦ ꯇꯧꯔꯤꯅꯦ ꯍꯥꯏꯔꯗꯤ ꯍꯤꯞꯇꯣꯏ ꯅꯠꯇ꯭ꯔꯣ
ꯎꯝ ꯍꯤꯞꯇꯤ ꯍꯤꯞꯅꯤꯡꯕꯅꯦ ꯑꯗꯣ ꯍꯤꯞꯇ꯭ꯔꯤ ꯑꯁ ꯉꯁꯤꯒꯤ ꯀꯩꯅꯣ ꯏꯔꯣꯟꯕꯗꯣ ꯑꯁ ꯈꯔ ꯁꯥꯕꯒꯤꯀꯣ ꯑꯩꯗꯣ ꯆꯥꯛꯇꯣ ꯆꯕ ꯉꯝꯗꯕꯒꯤ ꯆꯥꯛ ꯆꯥꯛ ꯂꯣꯏꯅ ꯆꯥꯗ꯭ꯔꯦ ꯈꯔ ꯂꯦꯝꯃꯒ ꯍꯨꯟꯗꯣꯛꯄꯅꯦꯕ
ꯎꯝ ꯆꯥꯛꯇꯣ ꯂꯦꯝꯃꯒ ꯍꯟꯗꯣꯛ ꯑꯗꯤ ꯐꯖꯔꯅꯤ
ꯈꯤꯇꯪ ꯅꯦꯗ ꯑꯩꯗꯣ ꯁꯥꯃꯟꯕꯒꯤꯀꯣ ꯏꯁꯤꯡꯗꯣ ꯊꯛꯅꯤꯡꯈ꯭ꯔꯦꯕ ꯑꯗꯨꯒꯤ ꯁꯃꯟꯕꯒꯤ ꯏꯁꯤꯡ ꯊꯥꯛꯑꯦ ꯑꯗꯨꯗ ꯑꯁ ꯏꯁꯤꯡ ꯊꯛꯑꯁꯨ ꯑꯗꯨꯝ ꯁꯥꯔꯦꯕ ꯌꯥꯝ ꯁꯥꯏꯌꯦꯕ
ꯃꯤꯅ ꯁꯣꯝꯗꯅ ꯆꯥꯛ ꯃꯤꯅ ꯁꯣꯝꯗꯅ ꯆꯥꯛ ꯆꯥꯕ ꯐꯪꯗꯕ ꯃꯤ ꯃꯌꯥꯝ ꯂꯩꯔꯤ ꯅꯣꯏꯅ ꯅꯨꯡꯉꯥꯏꯅ ꯍꯨꯟꯗꯣꯛꯏ
ꯌꯥꯝ ꯅꯨꯡꯁꯤꯕ ꯍꯧꯋꯦꯀꯣ ꯍꯧꯖꯤꯛꯁꯦ ꯌꯥꯝ ꯅꯨꯡꯁꯤꯕ ꯁꯥꯔꯤꯔꯣ ꯃꯤꯅꯨꯡꯁꯤ ꯌꯥꯝ ꯂꯩꯀꯣ
ꯆꯥꯛꯇꯤ ꯍꯨꯟꯗꯣꯛ ꯑꯣꯏꯗꯕꯅꯦ
ꯈꯤꯇꯪꯅꯦꯗ ꯈꯤꯇꯪꯅꯦꯗ ꯌꯥꯝꯗꯦ
ꯉꯝꯒ ꯉꯝ ꯉꯝꯒꯗꯕ ꯆꯥꯡꯗ ꯆꯥꯛꯇꯨ ꯂꯧꯊꯣꯛꯀꯗꯕꯅꯦ
ꯉꯝꯒꯅꯤꯅ ꯂꯧꯊꯣꯛꯄꯅꯤꯅꯦ ꯑꯗꯨ ꯁꯥꯃꯟꯕꯒꯤꯗꯣ ꯑꯩꯗꯣ ꯀꯥꯞꯅꯤꯡꯕ ꯍꯧꯕꯔꯦꯕ ꯑꯗꯨꯒꯤ
ꯍꯨꯟꯗꯣꯛꯑꯦ ꯑꯗꯨꯝ ꯈꯤꯇꯪꯅꯦ ꯆꯥꯛ ꯀꯩꯅꯣ ꯑꯃꯔꯛ ꯒꯨꯝꯕ ꯑꯗꯨꯝ ꯆꯥꯔꯗꯤ ꯂꯣꯏꯈ꯭ꯔꯅꯤ ꯅꯣꯏꯒꯨꯝꯅ ꯆꯥꯔꯗꯤ
ꯃꯣꯔꯣꯛ ꯌꯥꯝ ꯆꯥꯒꯅꯨ ꯐꯠꯇꯦ ꯃꯣꯔꯣꯛ ꯌꯥꯝ ꯆꯥꯕꯁꯦ ꯐꯠꯇꯦ
ꯑꯥ
ꯑꯗꯨꯅ ꯃꯣꯔꯣꯛ ꯌꯥꯝ ꯆꯥꯒꯅꯨ
ꯍꯟꯗꯛꯁꯦ ꯀꯩꯅꯣ ꯃꯣꯔꯣꯛꯁꯦ ꯈꯔ ꯎꯝ ꯆꯥꯗꯕꯗꯣ ꯈꯔ ꯂꯦꯞꯄ ꯃꯣꯔꯣꯛ ꯆꯥꯕꯗꯣ ꯈꯔ ꯂꯦꯞꯄ ꯑꯗꯨꯒꯤ ꯉꯁꯤꯒ ꯉꯔꯥꯡ ꯈꯛꯇ ꯑꯃꯨꯛ ꯆꯥꯎꯔꯦꯕ ꯃꯣꯔꯣꯛꯇꯣ ꯑꯗꯨꯒꯤꯗꯣ ꯈꯔ ꯁꯥꯕꯗꯣ ꯈꯔ ꯈꯥꯡꯕ ꯉꯝꯗꯕꯒꯤꯔꯥ ꯈꯪꯗꯦ
ꯑꯗꯨ ꯅꯠꯇ꯭ꯔꯗꯤ ꯌꯥꯝ ꯁꯥꯕꯒꯤꯔꯥ
ꯑꯁ ꯉꯁꯤ ꯊꯕꯛ ꯇꯧꯕꯗꯣ ꯊꯥꯔꯇꯤꯟ ꯑꯋꯥꯔꯁ ꯉꯁꯤ ꯊꯕꯛ ꯇꯧꯕꯗꯣ ꯊꯥꯔꯇꯤꯟ ꯑꯋꯥꯔꯁ ꯊꯕꯛ ꯐꯔꯁ ꯇꯧꯕꯅꯦꯕ
ꯀꯩꯕ ꯀꯩ ꯍꯥꯏꯕꯅꯣ ꯑꯥ
ꯉꯁꯤ ꯊꯕꯛ ꯇꯧꯕꯗꯣ ꯄꯨꯡꯗꯨ
ꯑꯥ
ꯇꯔꯥ ꯊꯥꯔꯇꯤꯟ ꯑꯥꯋꯔꯁ ꯇꯧꯋꯦꯕ
ꯑꯣ ꯅꯪꯗꯤ ꯊꯕꯛ ꯌꯥꯝ ꯀꯥꯕ ꯖꯥꯠꯅꯤꯅꯦ ꯍꯣꯠꯅꯒꯗꯕꯅꯤ ꯍꯌꯦꯡꯋꯥꯏ ꯅꯣꯏ ꯎꯝ ꯌꯨꯝ ꯁꯥ ꯁꯥꯒꯅꯤꯗꯅ
ꯌꯨꯝ ꯀꯩꯀꯥ ꯁꯥꯒꯅꯤ ꯑꯗꯨ ꯑꯗꯨꯗ ꯄꯩꯁꯥ ꯌꯥꯝ ꯆꯪꯒꯅꯤ ꯊꯕꯛ ꯇꯧꯗ꯭ꯔ ꯗꯤ
ꯑꯗꯨꯒꯤ ꯊꯕꯛ ꯀꯟꯅ ꯁꯨꯔꯤꯅꯦ
ꯇꯧꯒꯗꯕꯅꯤ ꯇꯧꯒꯗꯕꯅꯤ
ꯀꯣꯟꯅꯒꯤ ꯈꯪꯗꯕ ꯌꯥꯗꯦ
ꯋꯥꯔꯁꯨ ꯋꯥꯅ ꯇꯧꯒꯗꯕꯅꯤ
ꯑꯩꯅꯗꯤ ꯑꯩꯅꯗꯤ ꯃꯣꯏꯒꯤꯗꯃꯛ ꯑꯗꯨꯝ ꯈꯟꯕꯤꯔꯒ
ꯑꯣ ꯆꯦ ꯁꯥꯎꯅꯤꯡꯕꯕꯣ ꯃꯤꯅꯨꯡꯁꯤ ꯂꯩ ꯈꯔ ꯂꯩꯕꯤꯈ꯭ꯔꯣꯗꯅ ꯈꯔ ꯅꯨꯡꯁꯤꯕꯤꯈ꯭ꯔꯣ ꯃꯣꯏꯕꯨꯁꯨ ꯁꯥꯎꯅꯤꯡꯕꯒꯤ ꯋꯥꯔꯤ ꯇꯣꯛꯁꯦꯗ
ꯁꯥꯎꯅꯤꯡꯕ ꯅꯠꯇꯦꯗ ꯅꯨꯡꯉꯥꯏꯇꯕ
ꯑꯧ
ꯑꯗꯨ ꯑꯗꯨꯒꯤꯅꯦꯗ
ꯑꯣ
ꯑꯃꯁꯦ ꯈꯟꯕꯤꯗꯕ ꯃꯣꯏ ꯃꯁꯥꯒꯤ ꯉꯥꯛꯇꯪ ꯈꯟꯕ ꯑꯗꯨꯏ ꯅꯨꯡꯉꯥꯏꯇꯦ ꯍꯥꯏꯕꯅꯤꯗ
ꯑꯣ ꯑꯩꯁꯨ ꯁꯤ ꯅꯪꯒ ꯋꯥꯔꯤ ꯁꯥꯟꯅꯕꯤ ꯑꯗꯣ ꯑꯩ ꯉꯁꯤ ꯅꯨꯡꯉꯥꯏꯔꯣꯏꯗ꯭ꯔꯅ ꯈꯟꯕꯅꯦꯕ ꯂꯥꯏꯔꯤꯛꯇꯣ ꯑꯃ ꯐꯥꯎ ꯄꯥꯕ ꯂꯣꯏꯗ꯭ꯔꯦꯕ ꯅꯪꯅꯅꯦ ꯋꯥꯔꯤ ꯁꯥ ꯋꯥꯔꯤ ꯑꯣꯏꯅ ꯏꯔꯨꯕꯁꯨ ꯆꯠꯂꯣ ꯀꯩꯀꯥ ꯍꯥꯏꯔ ꯀꯥꯟꯗ ꯀ ꯋꯥꯔꯤ ꯁꯥꯟꯅꯁꯦ ꯍꯥꯏꯔ ꯀꯥꯟꯗ ꯅꯪꯁꯨ ꯋꯥꯔꯤꯅ ꯁꯥꯟꯅꯅꯤꯡꯕꯒꯤꯅꯤ
ꯎꯝ
ꯑꯗ ꯑꯦꯛꯖꯥꯝ ꯊꯕꯒ ꯆꯠꯂꯛꯑ ꯑꯗꯣ ꯄꯥꯈꯠ ꯌꯥꯝ ꯄꯥꯈꯠꯄꯅꯦ ꯑꯁ ꯉꯁꯤꯒꯤ ꯑꯦꯛꯖꯥꯝꯁꯤ ꯀꯃꯥꯏꯅ ꯇꯧꯋ ꯀꯅꯦꯕ ꯑꯗꯨꯒꯗ ꯈꯔꯕꯨꯗꯤ ꯑꯩꯅ ꯈꯟꯕ ꯑꯩꯅ ꯄꯥꯕꯗ ꯄꯥꯗꯕꯒꯤ ꯆꯥꯡꯒ ꯍꯥꯏꯔꯗꯤ ꯑꯗꯨꯝ ꯅꯨꯡꯉꯥꯏꯗ
ꯄꯥꯁ ꯃꯥꯛꯇꯤ ꯌꯧꯕ꯭ꯔꯣ
ꯍꯦꯂꯗ ꯀꯥꯏꯇꯒꯤ ꯄꯥꯁ ꯃꯥ꯭ꯔꯛ ꯈꯛꯇ ꯅꯠꯇꯦ ꯌꯥꯝ
ꯐꯨꯜ ꯃꯥ꯭ꯔꯛ ꯍꯦꯟꯕ꯭ꯔꯥ ꯑꯗꯨꯗꯤ
ꯐꯨꯜ ꯃꯥ꯭ꯔꯛ ꯍꯦꯟꯈ꯭ꯔꯦ ꯍꯦꯟꯈ꯭ꯔꯦꯅ ꯈꯣꯠꯄꯗ ꯑꯁ ꯄꯨꯡ ꯍꯦꯟ ꯍꯦꯟꯈ꯭ꯔꯦ ꯐꯥꯒꯤ ꯇꯧꯕꯅꯤꯅ ꯑꯗꯨꯝ ꯄꯥꯗꯕ ꯄꯥꯗꯕꯒꯤ ꯆꯥꯡꯗꯗꯤ ꯍꯥꯏꯔꯗꯤ ꯗꯨꯝ ꯅꯨꯡꯉꯥꯏꯗ
ꯄꯥ ꯌꯥ ꯄꯥꯗ꯭ꯔꯦꯕ ꯑꯩꯁꯦ ꯉꯁꯤꯁꯦ ꯁꯨꯡꯄꯥ ꯄꯥꯗ꯭ꯔꯦꯕ ꯄꯥꯕꯗꯣ ꯑꯃꯐꯥꯎ ꯄꯥꯕꯗꯣ ꯉꯝꯗ꯭ꯔꯦꯕ ꯅꯪꯅ ꯑꯩꯉꯣꯟ ꯗ ꯑꯗꯨꯝ ꯀꯩꯅꯣ ꯇꯧꯕꯒꯤ ꯑꯃꯨꯛ ꯊꯦꯡꯉꯗꯤ ꯇꯨꯝꯅꯤꯡꯉꯣꯏꯅꯤꯅ ꯇꯨꯝꯈ꯭ꯔꯦ ꯑꯩꯅ ꯍꯥꯏꯔꯗꯅ ꯅꯪꯅ ꯑꯗꯨꯗ ꯀꯩꯅꯣ ꯇꯧꯕꯒꯤꯅꯦ
ꯑꯗꯨ ꯑꯣꯏꯔꯁꯨ ꯂꯥꯏꯔꯤꯛ ꯄꯥꯔꯣ ꯍꯥꯏꯔꯦꯗꯅ
ꯑꯥ ꯌꯥꯔꯦ ꯅꯪ
ꯎꯝ ꯍꯝ
ꯕꯣꯜ ꯌꯦꯡꯒꯗ꯭ꯔꯣ ꯉꯁꯤ
ꯌꯦꯡꯅꯤ
ꯏꯁ ꯏꯪꯅ ꯇꯞꯅ ꯍꯣꯏꯃ ꯍꯥꯏꯔꯛꯏꯅꯦ
ꯉꯔꯥꯡꯗꯤ ꯊꯕꯛ ꯋꯥ ꯕꯩ ꯕꯣꯜꯁꯤ ꯉꯔꯥꯡꯗꯤ ꯊꯕꯛ ꯋꯥꯔꯨꯕꯩ ꯕꯣꯜꯁꯨ ꯌꯦꯡꯕ ꯐꯪꯗ꯭ꯔꯦ ꯉꯟꯅ ꯇꯨꯝꯈ꯭ꯔꯦ
ꯑꯣ ꯑꯩꯁꯨ ꯍꯌꯦꯡꯁꯦ ꯀꯩꯅꯣ ꯑꯥ
ꯍꯌꯦꯡ ꯀꯩ ꯇꯧꯕ ꯍꯥ ꯇꯥꯕ꯭ꯔꯣ ꯍꯌꯦꯡ ꯀꯩ ꯇꯧꯔꯒꯦ ꯅꯪꯗꯣ ꯅꯦꯠ ꯑꯃꯨꯛ ꯌꯥꯗ꯭ꯔꯕꯣ ꯅꯪꯒꯤ ꯈꯣꯟꯖꯦꯜ ꯑꯃꯁꯨ ꯇꯥꯔꯤꯗ ꯇꯧꯋꯦꯅ
ꯇꯥꯕ꯭ꯔꯣ ꯇꯥꯕ꯭ꯔꯣ ꯀꯩꯅꯣ ꯀꯗꯧꯔꯤꯅꯣ ꯅꯪꯕꯣ
ꯌꯥꯔꯦ ꯅꯪꯒꯤ ꯅꯦꯠꯋꯥꯛꯇꯣ ꯑꯃꯁꯨ ꯌꯥꯗ꯭ꯔꯒ
ꯅꯪꯒꯤ ꯅꯦꯋꯥꯛꯅꯦ ꯅꯪꯒꯤ ꯅꯦꯋꯥꯛꯁꯨ ꯈꯔ ꯈꯔ ꯈꯔ ꯍꯥꯏꯌꯨꯗꯅ ꯑꯩꯒꯤ ꯅꯦꯋꯥꯛ ꯇꯥꯏꯅꯔꯤꯗꯨꯕꯨ
ꯏꯁ ꯅꯪꯒꯤ ꯅꯦꯠꯋꯥꯛꯅꯦ ꯌꯥꯗ꯭ꯔꯤꯗꯨ
ꯅꯪꯒꯤ ꯅꯪꯒꯤꯗꯨꯁꯨ ꯀꯩꯅꯣ ꯈꯔꯗꯤ ꯇꯥꯏꯅ ꯑꯩ ꯑꯩꯉꯣꯟꯗ ꯈꯛꯇ ꯇꯥꯏꯅꯩ ꯗꯨꯕꯣ
ꯑꯩꯒꯤꯗꯤ ꯐꯕꯩ ꯂꯩꯅ
ꯍꯌꯦꯡꯁꯦ ꯐꯁꯦ ꯍꯌꯦꯡꯁꯦ
ꯍꯣꯏ
ꯍꯌꯦꯡ ꯀꯩꯇꯧꯋꯦꯕ ꯇꯥꯔꯦ
ꯅꯪꯁꯨ ꯈꯔ ꯂꯦꯡꯉꯨꯅꯦ ꯅꯦꯠꯋꯛ ꯌꯥꯗ꯭ꯔꯗꯤ ꯅꯦꯠꯋꯥꯛ ꯌꯥꯗ꯭ꯔꯗꯤ ꯃꯐꯝ ꯑꯃ ꯑꯃꯗ ꯊꯣꯛꯑꯣꯅꯦ
ꯇꯥꯕ꯭ꯔꯣ ꯅꯦꯠꯋꯥꯛ ꯌꯥꯗ꯭ꯔꯗꯤ ꯃꯄꯥ ꯑꯃꯃꯝꯗ ꯆꯠꯂꯣꯕ ꯀꯩꯅꯣ ꯈꯪꯗꯦ ꯅꯦꯠꯋꯛꯇꯤ ꯌꯥ
ꯑꯣ ꯇꯥꯔꯣ ꯑꯣ ꯍꯜꯂꯣ ꯍꯜꯂꯥꯎ ꯇꯥꯕ꯭ꯔꯣ